ꯑ ꯑ ꯇꯥꯏ
ꯍꯧꯖꯤꯛꯇꯤ ꯆꯜꯂꯦ꯫
ꯅꯨꯡꯉꯥꯏꯔꯦꯅꯦ ꯍꯤ ꯍꯤ ꯍꯤ꯫
ꯍꯨꯝ ꯍꯨꯝ
ꯀꯩꯗꯧꯔꯤꯅꯣ
ꯍꯧꯖꯤꯛ ꯆꯥꯛ ꯆꯥꯔ ꯂꯩꯦ
ꯈꯔꯥ ꯋꯥꯟꯕ꯭ꯔꯣ
ꯇꯥꯎ ꯋꯥꯟꯕꯅꯣ ꯍꯧꯖꯤꯛꯅ ꯕꯔ꯭ꯦꯥꯛ ꯕꯔ꯭ꯦꯥꯛꯐꯥꯁ ꯇꯨ ꯇꯧ ꯕꯔ꯭ꯦꯥꯛꯀꯤ ꯊꯕꯛ ꯇꯧ ꯂꯥꯟꯁ ꯂꯥꯟ ꯆꯥꯕꯅꯤ
ꯏꯦꯟꯖꯥꯡꯅꯣ
ꯂꯥꯟꯁ ꯄꯨꯕꯨ ꯀꯔꯤ ꯏꯟꯁꯡ ꯆꯥꯒꯗꯒꯦ ꯃꯥꯥꯟꯕ꯭ꯔꯣ
ꯈꯪꯗꯦ ꯋꯥ ꯉꯥꯡꯅꯤꯡꯗꯕ ꯃꯥꯜꯂꯦꯗ ꯆꯥꯛꯂꯥ ꯑꯃꯒꯤ
ꯉꯥꯡꯅꯤꯡꯗ꯭ꯔꯗꯤ ꯑꯩꯉꯣꯟ ꯇꯧꯔꯛꯀꯗ꯭ꯔꯣ
ꯎ ꯅꯪꯅ ꯉꯥꯡꯗꯕꯗꯨꯣ ꯍꯥꯏꯕꯅꯦꯗ ꯊꯕꯛ ꯇꯧꯕ꯭ꯔꯣꯅ
ꯃꯄꯥꯟꯗ ꯂꯩ ꯍꯣꯏ ꯊꯕꯥꯛ ꯇꯍꯅꯦ
ꯋꯥꯥꯏꯅꯦ ꯑꯗꯨꯅꯦ
ꯊꯕꯛ ꯇꯧꯕꯕꯨ ꯅꯨꯡꯉꯥꯏꯕ꯭ꯔꯅꯦ
ꯏꯁꯁ ꯊꯕꯛ ꯇꯧꯔꯗꯤ ꯄꯩꯁꯥ ꯐꯪꯉꯦ ꯀꯩꯅꯣ
ꯄꯁꯥ ꯄꯦꯁꯥꯗꯤ ꯀ ꯂꯔꯤꯅꯣ
ꯄꯩꯁꯥꯗꯤ ꯄꯩꯁꯥꯅꯦ ꯅ ꯐꯟꯇꯔꯣ
ꯍꯣꯏ ꯇꯝ ꯇ ꯂꯒꯅꯦ
ꯑꯣꯉ ꯅꯪꯁꯨ
ꯅꯪꯁꯨ ꯉꯥꯡꯗ꯭ꯔꯒ
ꯏꯁ ꯑꯩꯅ ꯍꯪꯕ ꯈꯛꯇ ꯈꯨꯝꯔꯒ ꯅꯪꯅ
ꯑꯗꯨꯗꯤ ꯑꯩ ꯉꯥꯡꯉꯦꯀꯣ
ꯑꯥ
ꯑꯩ ꯉꯥꯡꯉꯗꯤ ꯑꯩ ꯉꯥꯡꯉꯗꯤ ꯅꯅꯥꯟꯁꯇꯣꯠ
ꯏ ꯉꯅꯁꯨ ꯀ ꯑꯣꯏꯗꯗꯥꯡ ꯀꯅꯤꯁꯨ
ꯅꯪꯗꯤ ꯀꯩꯀꯩ ꯅꯥꯔꯤꯕꯣ
ꯀꯔꯤꯁꯨꯣ ꯍꯣꯅꯗꯦ ꯑ ꯑꯗꯨꯝ ꯂꯩꯨꯝꯅ
ꯅꯨꯄꯥ ꯐꯪꯅꯤꯉꯥꯏ ꯍꯣꯠꯅꯔꯣ
ꯍꯁ ꯅꯨꯨꯄ ꯑꯗꯨꯗꯂ ꯑꯦꯔꯦꯗ
ꯑꯩꯩꯔꯦ ꯋꯥ
ꯑꯥ ꯁꯍꯤ ꯁꯨꯗꯕꯒꯉ ꯃꯅꯤ
ꯐꯖꯅ
ꯎ ꯄꯥꯂꯕꯣꯅꯥꯗꯤ
ꯀꯠ ꯑꯗ ꯑꯗꯨ
ꯁ ꯊꯤꯕ ꯍꯥꯎꯗ꯭ꯔꯔꯤꯕ
ꯉꯜ ꯉꯜꯂꯤꯦ
ꯑꯁ ꯉ ꯌꯥꯝꯗꯄꯥ ꯃꯥꯗꯦꯗ
ꯊꯕꯛ ꯐꯪꯗ꯭ꯔꯤꯉꯩꯗ ꯀꯗꯥꯏꯗꯒꯤ ꯅꯨꯄꯤꯅꯣ
ꯊꯕꯛ ꯐꯪꯗ꯭ꯔꯁꯨ ꯅꯨꯄꯤ ꯀꯣꯏꯕ ꯌꯥꯝ ꯂꯩꯅꯤ
ꯅꯨꯄꯤ ꯀꯣꯣꯏꯋꯦ ꯀꯔꯤ ꯇꯧꯗꯦꯅꯣ
ꯑꯩ ꯅꯤꯌꯝ ꯇꯕ ꯃꯥꯂꯛꯣꯅꯁꯦ ꯃ ꯁꯤꯟ ꯊꯤꯔꯦꯅꯦ ꯊꯖꯗ꯭ꯔꯦ ꯀꯣ ꯅꯣꯛꯀꯅꯨ ꯁꯛꯁꯥꯔꯤ ꯏꯗ ꯍꯥꯒꯅꯤ
ꯍ
ꯑꯩꯉꯣꯗ ꯑꯃꯨꯛ ꯥꯏꯅꯒꯅꯤ
ꯑ ꯑꯩꯒꯤ ꯑꯩꯒꯤ ꯋꯥꯍꯩꯗꯣ ꯍꯧꯖꯤꯛꯀꯤ ꯋꯥꯍꯩꯗ ꯅꯨꯡꯉꯥꯏꯔ
ꯍ
ꯐꯒꯅꯦ ꯍꯥꯏꯗꯤ ꯑꯗꯨꯝ ꯏꯆꯝ ꯆꯝꯕ ꯃꯤꯅꯦ ꯀꯩꯁꯨ ꯇꯧꯗꯦ ꯅꯨꯄꯤꯁꯨ ꯀꯣꯏꯗꯦ ꯊꯕꯛꯁꯨ ꯊꯕꯛꯇꯤ ꯇꯧꯋꯦ
ꯀꯣꯏꯅꯤꯡꯕ ꯐꯥꯎꯗ꯭ꯔꯣ
ꯐꯥꯎꯅꯦꯦ ꯐꯪꯅꯕꯅꯦꯅꯦ
ꯅꯨꯄꯤꯖ ꯐꯖꯕ ꯊꯤꯕ ꯃꯥꯜꯂꯦꯗ ꯅꯪꯒꯤꯗ
ꯑꯦ ꯅꯨꯄꯤ ꯐꯖꯕ ꯊꯤꯗ꯭ꯔꯒ ꯊꯤꯕ ꯊꯤꯕ ꯑꯗꯨꯔꯣ
ꯏꯁ ꯐꯖꯕꯈꯩ ꯌꯨꯝ ꯄꯥꯔꯗꯤ ꯊꯤꯕꯈꯩꯗꯤ ꯏꯁ ꯍꯜꯂꯣ ꯑꯣꯏꯔ
ꯃꯄꯥ ꯃꯁꯛ ꯊ ꯃꯃꯥꯛ ꯁꯛ ꯐꯖꯔꯗꯤ ꯑꯉꯥꯡꯁꯨ ꯐꯖꯩ ꯍꯥꯏꯩꯗꯣ ꯅꯪ
ꯑ ꯃꯁꯛ ꯐꯖꯔꯒ ꯍꯥꯏꯔꯣꯏꯒꯦꯗ
ꯑꯩ ꯑꯩ ꯑꯩ ꯁꯛ ꯊꯤꯔꯒ ꯑꯩꯒꯤ ꯅꯨꯄꯤ ꯑꯃꯨꯛꯀ ꯊꯤꯔꯤꯗꯤ ꯑꯉꯥꯡꯅꯤ ꯀꯃꯥꯏꯅ ꯇꯧꯅꯤ
ꯏꯁ ꯅꯪ ꯊꯤꯕ꯭ꯔꯅꯦ
ꯑꯩꯗꯤ ꯁꯛ ꯌꯥꯝ ꯊꯤꯌꯦꯦ
ꯌꯥꯔꯦꯗ ꯊꯤꯔ ꯑꯃ ꯐꯖꯔꯝꯒꯅꯤ
ꯀꯗ ꯀꯩꯅꯣ ꯏꯂ ꯀꯕꯤ ꯃꯥꯥꯡꯅꯦ
ꯑꯥ ꯐꯖ ꯐꯖꯕ ꯂꯩꯔꯁꯤꯗꯤ ꯂꯥꯏ ꯈꯨꯝꯕꯤꯁꯨ ꯆꯍꯤ ꯀꯌꯥ ꯁꯨꯔꯦ ꯅ
ꯉ ꯉꯄꯔꯝꯁꯨ ꯈꯔ ꯃꯥꯥꯟꯅ ꯍꯥꯏꯗꯤ
ꯌꯥꯔꯦꯍꯦ ꯏꯁꯣꯅꯁ ꯁꯥꯎꯕꯅꯦ ꯀꯣ
ꯑꯦ ꯃꯤꯉꯣꯟꯗ ꯍꯥꯏꯕ ꯅꯠꯇꯦꯅ ꯑꯩ ꯏꯁꯥꯗ
ꯑꯣ ꯑꯗꯨ ꯑꯣꯏꯔꯁꯨ ꯍꯟ ꯊꯅ ꯌꯦꯡꯒꯨꯅꯨꯅꯦ ꯅ ꯇꯣꯝꯇ
ꯑꯩꯒꯤ ꯋꯥꯈꯜ ꯏꯁꯣꯔꯅ ꯈꯪꯉꯅꯤꯗ ꯑꯗꯨꯝ ꯇꯧꯅꯦ ꯍꯥꯏꯗꯣ
ꯑꯗꯨ ꯏꯗ ꯅꯣ ꯏꯗꯤ
ꯑꯗꯃꯟꯕꯒꯤ ꯅꯨꯄꯤ ꯂꯩꯇꯕꯒꯤꯅꯦ
ꯅꯪꯅ ꯌꯦꯡꯕꯒꯤ ꯑꯣꯏꯔꯝꯒꯅꯤꯗ ꯀꯣꯏ ꯇꯅꯔꯅꯤꯟꯅ ꯅꯨꯄꯤꯁꯤꯡꯅ
ꯌꯕꯕꯤ ꯇꯅꯥꯥ ꯁꯥꯍꯤꯍꯤꯇ ꯀꯃꯥꯏꯅꯣ ꯀꯃꯥꯏꯅꯄ꯭ꯔꯣ ꯀꯃꯥꯏꯅ ꯑꯄ꯭ꯔꯣꯆ ꯇꯧꯕꯒꯔꯣꯕꯤꯗ ꯑꯩ ꯅꯪꯕꯨ ꯅꯨꯡꯁꯤ ꯍꯥꯏꯗꯣꯏꯔꯣ ꯑꯃ ꯐꯥꯎ ꯀꯣꯏꯔꯛꯇ꯭ꯔꯦꯌꯦ ꯀꯦꯡꯋꯥ
ꯍꯖꯗ꯭ꯔꯔꯤ ꯀ
ꯎ
ꯆꯍꯤꯗꯤ ꯅꯪꯒꯤ
ꯌꯥꯝꯅ ꯍꯥꯅꯤꯗ ꯑꯩꯗꯤ
ꯍꯥꯏꯑꯣ
ꯇ꯭ꯋꯦꯟꯇꯤ ꯄ꯭ꯂꯥꯁ ꯐꯥꯛꯇꯅꯦ
ꯌꯥꯝ ꯑꯣꯏ ꯂꯤꯗꯨꯗꯤ ꯌꯦ ꯂꯗꯨ ꯎꯝ ꯑꯜꯂꯤꯕꯥꯎꯦ
ꯆꯂꯣ ꯀꯔ
ꯊꯤꯔꯣ ꯑꯗꯨꯗ
ꯊꯁꯨ ꯊꯤꯔꯣ ꯅꯪꯅ ꯊꯔꯣ ꯅꯪꯅ ꯊꯤꯔꯣ ꯊꯤꯒꯅꯣ ꯍꯥꯏꯔꯗꯤ ꯅꯔꯁꯨ ꯅꯪ ꯑꯩ ꯅꯪ ꯅꯪꯒꯤ ꯋꯥ ꯂꯧꯔꯨꯏꯅꯦ ꯀꯩꯅꯣ ꯎ
ꯂꯥꯎ ꯗ꯭ꯔꯦꯁꯨ ꯑꯗꯨꯝ ꯍꯥꯏꯒꯅꯤ ꯏꯗꯤ
ꯇꯥꯏ ꯈꯨꯁꯤꯅꯦ
ꯌꯥꯝ ꯈꯨꯨꯁꯤ ꯑꯣꯏꯔꯁꯨ ꯍꯥꯏꯒꯅꯤ ꯍꯥꯏꯗꯤ
ꯃꯣꯗꯤ ꯃꯣꯗꯤꯅ ꯐꯥꯎ ꯍꯥꯏꯁꯨ ꯅꯉꯣꯟꯗ ꯄꯩꯁꯥ ꯄꯤꯒꯅꯤ ꯑꯗꯨꯃꯥꯏꯅ ꯇꯧ ꯍꯥꯏꯁꯦ ꯑꯩ ꯏꯟꯒꯗꯕ ꯃꯥꯟꯕ꯭ꯔꯣ
ꯄꯤꯁꯥ ꯑꯣꯔꯗꯤ ꯅꯪ ꯏꯃꯤꯠꯇ
ꯌꯦ ꯑꯩ ꯑꯩ ꯄꯩꯁꯥ ꯌꯥꯝ ꯆꯣꯞꯄꯔꯤ ꯇꯥꯏꯗ
ꯎ ꯏ ꯗꯎꯕꯅꯦꯗ
ꯌꯨꯝ ꯄꯥꯡꯈꯣꯔꯣꯅꯣꯏ
ꯑꯅꯤꯡꯗꯦ ꯉꯜꯂꯤ ꯍꯧꯖꯤꯛ
ꯌꯨꯝ ꯄꯥꯜꯂ ꯑꯉꯥꯡ ꯌꯥꯝ ꯌꯥꯝ ꯄꯣꯛꯑꯣ
ꯌꯦꯁ ꯅꯪꯅ ꯄꯣ
ꯑꯩꯈꯣꯏꯒꯤ ꯑꯩꯈꯣꯏꯒꯤ ꯃꯤ ꯌꯥꯝꯅꯤꯉꯥꯏ ꯇꯔꯥ ꯇꯔꯥꯠꯇ꯭ꯔꯦ
ꯅꯪ ꯍꯥꯟꯅ ꯅꯨꯄꯤ ꯊꯤꯔꯣ ꯑꯗꯨꯒ ꯄꯣꯛꯑꯣ
ꯅꯨꯄꯤꯒꯤꯗꯤ ꯂꯩꯗꯤ ꯂꯩꯌꯦ ꯑꯗꯣ ꯀꯅꯥꯅꯣ ꯍꯥꯏꯕꯗꯣ ꯈꯪꯗꯦꯅ ꯑꯩꯛ ꯐꯣꯔꯅ ꯊꯝꯕꯅꯤꯅꯀꯣ
ꯏꯁ ꯂꯣꯏꯔꯦ
ꯑꯩ ꯑꯩꯕꯨꯗꯤ ꯃꯥꯅꯗꯤꯁꯨ ꯈꯪꯉꯝꯃꯣꯏꯀꯣ ꯃꯥꯒꯤ ꯃꯄꯨꯔꯣꯏꯕꯗꯣ ꯍꯥꯎ
ꯌꯦꯟ ꯌꯥꯝ ꯇꯥꯅ ꯂꯩꯔꯗꯤ ꯀꯩꯣ ꯅꯨꯄꯤꯗꯤ ꯑꯗꯨꯝ ꯂꯥꯛꯄꯅꯦ
ꯏꯇꯛꯀꯤ ꯅꯨꯄꯤꯗꯤ ꯇꯣꯉꯥꯟꯕꯅꯤꯗ
ꯉꯥꯎꯔꯒ ꯑꯗꯨꯝ ꯇꯧꯔꯗꯤꯀꯣ ꯄꯥꯝꯕ꯭ꯔꯣ
ꯀꯔꯤ ꯉꯥꯎꯕꯔꯣ ꯑꯩ ꯉꯥꯎ ꯑꯉꯥꯎꯕ
ꯅꯠꯇꯦ ꯅꯪꯕꯨ ꯉꯥꯎꯋꯦ ꯍꯥꯏꯕ ꯅꯠꯇꯦ
ꯅꯨꯄꯤꯗꯤ ꯍꯧꯖꯤꯛꯇꯤꯀꯣ ꯉꯥꯎꯔꯁꯨ ꯉꯥꯎꯗ꯭ꯔꯁꯨ ꯄꯩꯁꯥ ꯂꯩꯔꯗꯤ ꯌꯥꯔꯦ
ꯎ ꯄꯁꯥ ꯄꯥꯝꯕꯅꯤꯅ
ꯑꯣ ꯑꯗꯨꯕꯨꯅꯦ ꯅꯪ ꯅ ꯅꯪꯅ ꯍꯥꯎ ꯑꯗꯨꯝ ꯍꯥꯏ ꯍꯥꯏꯅ
ꯍꯥꯏꯗꯤ ꯄꯥꯝ ꯅꯦ
ꯄꯩꯁꯥ ꯄꯥꯝꯗꯦ
ꯄꯩꯁꯥ ꯄꯥꯏꯗ꯭ꯔꯁꯨꯀꯣ ꯒ꯭ꯌꯥꯟ ꯇꯥꯔꯒ ꯊꯕꯛ ꯁꯨꯕ ꯅꯣꯝꯕ ꯀꯂꯗꯤ ꯌꯥꯔꯦ ꯑꯩꯒꯤꯗꯤ
ꯑꯁ ꯅꯪꯒꯤꯁꯨ ꯑꯅꯤꯅꯦ ꯊꯕꯛ ꯁꯨꯕ ꯀꯟꯕꯨꯔꯦ
ꯑ ꯐꯥꯗꯔꯣ
ꯇꯨ ꯍꯔꯅꯦ ꯊꯕꯛ ꯁꯣ ꯃꯀꯥꯟ ꯠꯇꯕ ꯏꯅꯥꯛ ꯈꯨꯟꯗ꯭ꯔꯁꯨ ꯄꯩꯁꯥ ꯄꯥꯏꯗ꯭ꯔꯁꯨ ꯑꯩꯕꯨ ꯅꯨꯡꯁꯤꯕ ꯌꯥꯝ ꯑꯩꯕꯨ ꯂꯨꯅ ꯇꯧꯕꯤꯕ ꯑꯗꯨꯃꯥꯏꯅ ꯍꯥꯏꯌꯨꯅꯦ
ꯒꯣꯔꯃꯦꯟꯒꯤ ꯊꯕꯛꯀꯨꯝꯕꯗ ꯅꯠꯇꯦ ꯑꯩꯅ ꯍꯥꯏꯕꯗꯤ ꯌꯥꯝ ꯅꯨꯄꯥ ꯌꯥꯝ ꯇꯟꯕ ꯃꯤꯅ ꯑꯩꯅ ꯊꯞ ꯁꯨꯅꯤꯡꯗꯕ
ꯑꯣ ꯃꯁꯥ ꯀꯟꯕ꯭ꯔꯣ
ꯑꯩ ꯈꯪꯗꯦ
ꯑꯩꯁꯨꯣ ꯃꯁꯥ ꯀꯟꯕꯅꯦ ꯎꯝ ꯎꯝ ꯅꯪ ꯑꯩ ꯎꯕꯗꯤ ꯆꯦꯟꯗꯣꯏꯅꯤ
ꯪ ꯅꯣ ꯏꯕ ꯃꯥꯂꯦ
ꯑꯩꯔꯣ
ꯑꯥ
ꯇꯠ
ꯍꯣꯏꯗ꯭ꯔꯣ
ꯅꯣꯏꯗꯤ ꯑꯩꯗꯤ ꯃꯤꯗꯤꯌꯝꯅꯤ ꯃꯤꯗꯤꯌꯝ
ꯑꯣꯏꯔꯉꯅꯤ
ꯑꯗꯨ ꯌꯦꯡꯕ ꯀꯥꯟꯗ ꯅꯨꯄꯤꯔꯦ ꯑꯩꯉꯣꯟꯗꯗꯤ ꯌꯥꯝ ꯇꯅꯥꯏꯗ ꯑꯗꯣ ꯑꯩꯅ ꯄꯥꯝꯅꯕꯩꯀꯣ ꯆꯁ
ꯑ ꯏ ꯀꯥꯏ ꯀꯣ
ꯎꯝ ꯑꯒꯦ ꯏ
ꯅꯪꯅ ꯄꯥꯝꯕꯗꯣ ꯌꯥꯗ꯭ꯔꯁꯨ ꯐꯥꯜꯂꯒ ꯂꯧꯎ
ꯏꯁꯣꯔꯅꯄꯤ ꯑꯄꯤ ꯑ ꯄꯕꯗꯅꯦ
ꯅ ꯄꯤꯕꯗꯣꯡ ꯉꯥꯏ ꯂ ꯑꯣꯏꯔꯣꯑꯣꯅ
ꯍꯥꯏ ꯍꯥꯏꯁꯦ ꯃꯇꯝꯅ ꯄꯨꯔꯛꯄꯅꯤꯅ ꯑꯩꯅ ꯌꯝ ꯄꯥꯅꯤꯡꯉꯦ ꯑꯗꯨ ꯅꯨꯄꯤꯗꯨ ꯄꯥꯝꯃꯦ ꯍꯥꯏꯔꯗꯤ ꯏꯁꯣꯔꯅ ꯄꯤꯕꯅꯤꯅ ꯑꯩꯉꯣꯟꯗ ꯏꯁꯣꯔꯅꯗꯤ ꯑꯩ ꯑꯗꯨꯝ ꯑꯩꯒꯤ ꯐꯥꯃꯨꯡ ꯑꯩꯒꯤ ꯑꯩꯒꯤ ꯏꯃꯨꯡꯗ ꯑꯗꯨꯝ ꯐꯝꯂꯒ ꯂꯩꯔꯒ ꯏꯁꯣꯔꯅ ꯅꯪꯒꯤ ꯅꯨꯄꯤꯅꯤ ꯂꯧꯔꯣ ꯁꯨꯃꯥꯏꯅ ꯄꯤꯒꯗꯕ ꯅꯠꯇꯦꯅꯦ ꯑꯩꯅ ꯍꯥꯏꯔꯤꯕꯁꯦ
ꯑꯣꯏꯣꯏꯅꯦ
ꯑꯪ ꯈꯨꯁꯤ ꯇꯋꯥꯔ ꯑꯗꯨꯗꯤ ꯎꯝ
ꯅꯨꯄꯤꯁꯦ ꯀꯃꯥꯏꯅ ꯑꯦꯄ꯭ꯔꯣꯆꯧ ꯇꯧꯒꯗꯕꯅꯣ
ꯑꯥ ꯑꯀ ꯅ
ꯈꯔ ꯑꯥꯏꯗꯤꯌꯥ ꯈꯔ ꯄꯤꯕꯤꯌꯨꯅꯦ
ꯑꯦ ꯊꯨꯔꯨ
ꯑ
ꯑꯩ ꯍꯧꯖꯤꯛꯃꯛ ꯇꯧꯒꯦꯕ
ꯑꯦ ꯍꯉꯣ ꯃꯤ ꯇꯣ ꯀꯅ ꯑꯗꯨꯒꯤ ꯃꯇꯥꯡꯗ ꯑꯩ ꯈꯪꯗꯦ